ꯑꯥ ꯍꯜꯂꯣ
ꯇꯥꯕ꯭ꯔꯥ
ꯑꯥ ꯇꯥꯏꯌꯦ ꯇꯥꯏꯌꯦ ꯍꯨꯖꯤꯛ ꯍꯨꯖꯤꯛ ꯍꯨꯖꯤꯛꯇꯤ ꯐꯥꯎꯅꯔꯦꯅꯦ ꯉꯁꯥꯏꯗꯥꯒꯤ ꯑꯃꯨꯛ ꯑꯩꯅꯃꯨꯛ ꯁꯪꯗꯥꯕ ꯅꯪꯅ ꯑꯃꯨꯛ ꯁꯥꯡꯗꯥꯕ
ꯀꯩꯗꯧꯔꯝ ꯑꯩ ꯍꯧꯖꯤꯛ ꯂꯥꯏꯔꯤꯛ ꯏꯔꯝꯃꯤ
ꯂꯥꯔꯤꯛ ꯏꯔꯦ
ꯑꯥ
ꯑꯩꯁ ꯂꯥꯏꯔꯤꯛ ꯏꯕꯁꯤ ꯃꯤ ꯌꯥꯝꯃꯦꯍꯦ ꯉꯁꯤꯒꯤꯁꯦ
ꯑꯥ ꯑꯩꯈꯣꯏ ꯑꯥ ꯁꯤ ꯁꯝꯃꯤꯠ ꯇꯧꯗ꯭ꯔꯗꯤ ꯋꯥꯊꯤ ꯆꯥꯒꯗꯥꯕ ꯑꯗꯨ ꯑꯣꯏꯕꯒꯤ ꯏꯚꯟ ꯅꯝꯐꯨꯗꯥ
ꯀꯔꯝ ꯀꯔꯝꯕꯒꯤꯅꯣ ꯃꯥꯁꯇꯔꯒꯤꯔꯣ ꯀꯣꯂꯦꯖꯀꯤꯔꯣ
ꯑꯥ ꯀꯣꯂꯦꯖ ꯇꯤ ꯇꯝꯗꯔꯤ ꯇꯟꯕꯒꯤ ꯎꯝ ꯂꯥꯏꯔꯤꯛ ꯄꯥꯕ ꯇꯟꯕꯒꯤ ꯇꯝꯗ꯭ꯔꯦ ꯑꯗꯨꯝ ꯇ꯭ꯔꯦꯅꯤꯡ ꯑꯣꯏꯅ ꯆꯠꯄ
ꯑꯦꯁ ꯃꯤ
ꯇ꯭ꯔꯦꯟꯅꯤꯡꯇꯔꯦ ꯍꯥꯏꯁꯤꯕꯨ ꯑꯩꯁ
ꯑꯁꯤꯗꯤ ꯐꯥꯏꯅ ꯀꯣꯟ
ꯇ꯭ꯔꯦꯅꯤꯡ ꯆꯠꯂꯦ ꯍꯥꯏꯔꯗꯤ ꯏꯀꯥꯏꯕꯩꯔ ꯀꯩꯅꯣ
ꯀꯣꯂꯦꯖ ꯀꯨꯝꯕ ꯀꯣꯂꯦꯖ ꯀꯨꯝꯕ ꯇꯥꯝꯔꯥꯗꯤ ꯆꯍꯤ ꯀꯃꯥꯏ ꯍꯥꯏꯁꯤꯔꯥ ꯆꯍꯤ ꯃꯔꯤꯔꯥ ꯅꯠꯇ꯭ꯔꯣ ꯃꯔꯤ ꯅꯠꯇ꯭ꯔꯣ ꯃꯔꯤ ꯑꯃ
ꯑꯅꯧꯕ ꯁꯤꯁꯇꯦꯝꯗꯨꯗꯤ ꯑꯍꯨꯝꯔꯥ ꯃꯔꯤꯔꯥ ꯑꯣꯏꯔꯕꯅꯦ
ꯑꯣ
ꯃꯔꯤ ꯃꯔꯤ ꯑꯣꯏꯔꯕꯅꯦ ꯍꯥꯟꯅ ꯍꯥꯟꯅꯒꯤꯗꯨꯗꯤ ꯑꯍꯨꯝꯈꯛꯇ ꯑꯣꯏꯌꯦꯕ ꯑꯩꯈꯣꯏ ꯀꯥꯔꯤ ꯀꯥꯟꯗꯗꯤ ꯑꯗꯣ ꯍꯟꯗꯛ ꯑꯅꯧꯕ ꯁꯤ ꯏꯝꯄ꯭ꯂꯤꯃꯦꯟ ꯇꯧꯕꯗꯨꯗꯤ ꯃꯔꯤ ꯂꫭꯔꯕꯅꯤ
ꯑꯧ ꯑꯗꯨ ꯋꯥꯏꯕꯗꯤ ꯇꯟꯕ
ꯀꯔꯝꯕ ꯀꯔꯝꯕ ꯇ꯭ꯔꯦꯅꯤꯡ ꯆꯠꯂꯤꯅꯣ ꯍꯪꯕ ꯌꯥꯕ꯭ꯔꯣ
ꯑꯥ ꯀꯥꯏꯁꯨ ꯀꯥꯏꯗꯦ ꯑ ꯅꯔꯁꯤꯡ ꯑꯣꯏꯅ ꯆꯠꯄ
ꯑꯆꯥꯔꯖꯔ ꯌꯥꯝ ꯐꯩꯌꯦꯅꯦ
ꯐꯠꯇꯦꯗ
ꯏꯁ ꯐꯠꯇꯤꯒ ꯇꯧꯔꯤꯁꯤꯗꯤ ꯐꯕꯅꯤꯗ
ꯍꯤꯗꯥꯛ ꯀꯥꯞꯄ ꯂꯥꯛꯄꯗꯨ ꯅꯨꯄꯥ ꯑꯣꯏꯅ ꯀꯥꯞꯄ ꯂꯥꯛꯑꯗꯤ ꯕꯤꯠ ꯌꯥꯎꯗꯧꯅꯦ
ꯏꯁ ꯀꯔꯤꯗꯦꯕꯤ ꯀꯤꯌꯩ ꯀꯤꯗꯦ ꯑꯩ ꯅꯠꯇꯦ ꯕꯤꯠ ꯂꯩꯇ꯭ꯔꯦ ꯀꯤꯌꯦ ꯍꯥꯏꯕꯗꯤ ꯂꯥꯏꯅꯥꯒꯨꯝꯕ ꯂꯩꯒꯗ꯭ꯔꯥꯅ
ꯅꯠꯇꯦ ꯑꯗꯨꯒꯤ ꯅꯠꯇꯦ ꯑꯗꯨꯝ ꯀꯦꯔꯤꯌꯥꯔꯁꯤ ꯑꯗꯨꯝꯅꯔꯁ ꯍꯥꯏꯔꯀꯥꯟꯗꯀꯣ ꯑꯗꯨꯝ ꯅꯨꯄꯤ ꯑꯣꯏꯅ ꯎꯕꯩꯀꯣ
ꯑꯧ
ꯈꯔ ꯀꯔꯤ ꯍꯥꯏꯔꯤꯁꯤꯔ ꯅꯨꯄꯤꯅ ꯍꯦꯟꯅ ꯈꯔ ꯏꯪ ꯇꯞꯄ ꯍꯦꯜꯂꯦꯗꯅꯀꯣ
ꯈꯪꯗꯦ
ꯅꯨꯄꯤꯅ ꯈꯔ ꯐꯤꯔ ꯅꯨꯄꯥꯅ ꯈꯔ ꯐꯤꯌꯔꯁ ꯑꯣꯏꯔꯦꯗꯅ
ꯎꯝ
ꯑꯗꯨꯒꯤ ꯑꯗꯨꯝ ꯑꯅꯥꯕꯁꯤꯡꯁꯤ ꯌꯦꯡꯁꯤꯟꯕꯁꯦ ꯍꯥꯏꯕꯗꯤ ꯀꯩꯅꯣ ꯁꯥꯎꯟꯅꯤꯡꯕꯁꯨ ꯍꯦꯟ ꯊꯨꯏꯌꯦꯗꯅꯀꯣ ꯅꯨꯄꯥꯁꯤꯡꯁꯤꯅ ꯈꯔ ꯑꯗꯩꯗꯤ ꯑꯗꯨꯝ ꯅꯨꯄꯤ ꯑꯣꯏꯔꯒꯅ ꯈꯔ ꯀꯔꯤ ꯍꯥꯏꯁꯤꯔꯦ ꯄꯦꯟꯕ ꯑꯃ ꯐꯥꯎꯋꯦꯕꯀꯣ ꯏꯃꯥ
ꯌꯥꯝꯍꯦꯟ ꯌꯥꯝ ꯍꯦꯟꯟꯅꯗꯤ ꯌꯥꯝ ꯁꯥꯎꯅꯤꯡꯕꯅꯦ ꯇꯧꯔꯔꯣꯏꯅ ꯎꯝ
ꯑꯩꯁꯨ ꯑꯗꯨꯃꯥꯏꯅ ꯇꯧꯅꯤ ꯄꯦꯁꯦꯟ ꯄꯥꯔꯇꯤ ꯑꯩꯈꯣꯏꯅꯀꯣ
ꯑꯥ
ꯂꯝꯍꯦꯟ ꯂꯝꯍꯦꯟꯅꯗꯤ ꯍꯥꯏꯕꯗꯤ ꯑꯣꯐꯔ ꯌꯥꯝ ꯑꯣꯏꯔꯤꯗꯤ ꯑꯩꯈꯣꯏꯅ ꯎ ꯀꯔꯤ ꯍꯥꯏꯁꯤꯔꯥ ꯗꯦꯟ ꯑꯣꯏꯅ ꯊꯤꯕꯗꯣ ꯃꯣꯏꯅ ꯑꯁꯤꯗ ꯑꯁꯤꯗ ꯇꯥꯎꯑꯣ ꯑꯁꯤꯗ ꯇꯧꯑꯣ ꯍꯥꯏꯕꯗ ꯍꯩꯄꯥ ꯁꯥꯕꯗꯣ ꯑꯗꯨ ꯑꯣꯏꯅ ꯇꯧꯔꯗꯤ ꯇꯧꯅꯤꯡꯗꯦꯕ ꯑꯗꯨꯝ ꯁꯥꯎꯒꯠꯂꯦꯕ
ꯑꯣ ꯑꯗꯨ ꯈꯔ ꯈꯥꯡꯕ ꯇꯥꯔꯦꯅꯦꯍ ꯑꯗꯨꯝ ꯁꯥꯎꯅꯤꯡꯉꯦꯅ ꯁꯥꯎꯔꯗꯤ
ꯑꯗꯨ ꯃꯣꯏꯅ ꯎꯝ
ꯍꯥꯏꯔꯛꯑꯣꯅꯦ ꯍꯥꯏꯔꯛꯑꯣꯅꯦ
ꯎꯝ ꯅꯠꯇꯦ ꯅꯠꯇꯦ ꯅꫭ ꯍꯥꯏꯌꯦ
ꯁꯤꯇꯧꯔꯤ ꯑꯗꯨ ꯍꯧꯕꯗ ꯂꯣꯏ ꯅꯪꯁꯦ ꯂꯣꯏꯁꯤꯜꯂꯕꯒꯨꯝ ꯇꯧꯋꯦ ꯂꯣꯏꯁꯤꯜꯂꯕ ꯃꯥꯜꯂꯦ
ꯍꫭꯏ ꯂꫭꯏꯁꯤꯟꯒꯗꯧꯔꯦ
ꯑꯣ ꯍꯧꯖꯤꯛꯁꯤꯅ ꯑꯗꯨꯝ ꯀꯩꯅꯣ ꯍꯣꯁꯇꯦꯜꯒꯨꯝꯕꯗ ꯂꯩꯕ꯭ꯔꯥ ꯅꯠꯇ꯭ꯔꯒ ꯌꯨꯝꯗ ꯂꯩꯕ꯭ꯔꯣ
ꯍꯣꯁꯇꯦꯜꯗ ꯂꯩꯕ
ꯑꯣ
ꯌꯨꯝꯗ ꯂꯩꯔꯗꯤ ꯐꯒꯗꯕ ꯆꯥꯛ ꯏꯟꯖꯥꯡꯒꯤ ꯑꯍꯥꯎ ꯑꯍꯥꯎꯕ
ꯂꯩꯁꯤꯡꯒꯗꯧꯔꯦ ꯃꯤꯅꯔꯁ ꯑꯣꯏꯒꯗꯧꯔꯤꯁꯤꯕꯨ
ꯏꯁ ꯀꯔꯤꯔ
ꯍ
ꯁꯤ ꯇꯥꯝꯕ ꯂꫭꯏꯔꯗꯤ ꯊꯕꯛ ꯐꯪꯗꯣꯏꯔꯥ ꯐꯪꯉꯣꯏ ꯐꯪꯉꫭꯏꯔꯥ ꯐꯪꯖ꯭ꯔꯦ ꯃꯊꯥ ꯁꯥꯕ ꯍꯧꯋꯦ
ꯑꯗꯨꯝ ꯀꯩꯅꯣ ꯇ꯭ꯔꯥꯏ ꯇꯧꯁꯤꯜꯂꯣ ꯀꯩꯅꯣ ꯐꯣꯝꯒꯨꯝꯕ ꯃꯦꯟꯁꯤꯜꯂꯣ ꯀꯩꯗꯧꯕꯒꯤ ꯐꯪꯉꯣꯏꯗꯣꯏꯅꯣꯗ
ꯑꯩ ꯇꯟꯈꯣꯏ ꯑꯩꯅ ꯈ꯭ꯋꯥꯏꯗꯒꯤ ꯇꯟꯕ ꯍꯥꯏ ꯍꯥꯏꯌꯨꯔꯥ
ꯎꯝ
ꯏꯟꯇꯔꯚ꯭ꯌꯨ ꯇꯧꯗꯣ
ꯑꯗꯨꯗꯤ ꯅꯪꯒꯤ ꯅꯁꯥꯒꯤ ꯄꯥꯔꯁꯅꯦꯂꯤꯇꯤꯗꯣ ꯅꯪꯒꯤ ꯅꯪꯒꯤ ꯅꯁꯥꯒꯤ ꯑꯣꯏꯕꯗꯣ ꯃꯤꯒꯤꯗꯣ ꯁꯦꯝꯖꯤꯟꯕ ꯁꯥꯔꯒ ꯆꯠꯄ ꯃꯍꯨꯠꯄꯨꯗꯤꯀꯣ ꯅꯁꯥꯒꯤ ꯑꯣꯏꯕ ꯄꯥꯔꯁꯅꯦꯂꯤꯇꯤꯗꯣ ꯑꯗꯨ ꯄꯨꯔꯒ ꯆꯠꯄ ꯍꯦꯟꯅ ꯐꯕꯅꯦꯕ
ꯑꯩꯁꯨ ꯏꯟꯇꯔꯚ꯭ꯌꯨ ꯈꯔ ꯌꯥꯎꯋ ꯑꯩꯁꯨ ꯏꯟꯇꯔꯚ꯭ꯌꯨ ꯈꯔ ꯌꯥꯎꯔꯨꯕꯒꯤ ꯈꯪꯉꯦꯕ ꯑꯗꯨꯅꯕꯨ ꯐꯥꯕꯅꯦꯗ
ꯀꯔꯤ ꯀꯔꯤ ꯍꯪꯕ꯭ꯔꯥ
ꯑꯗꯨꯝ ꯀꯔꯤ ꯌꯥꯏꯁꯤꯔꯥ ꯀ ꯀꯔꯤ ꯇꯣꯉꯥꯟ ꯇꯣꯉꯥꯟꯗꯤ ꯑꯣꯏꯔ ꯑꯣꯏꯔꯝꯒꯅꯤꯕ ꯑꯣꯏ ꯇꯥꯔꯗꯤ ꯁꯤꯗꯤ ꯂꯥꯏꯟ ꯂꯥꯏꯟꯗꯨ ꯅꯪꯒꯤꯁꯤꯅ ꯅꯔꯁꯤꯡ ꯂꯥꯏꯟ ꯑꯣꯏꯕꯅꯤꯅ ꯇꯣꯉꯥꯟꯕ ꯑꯃ ꯍꯪꯉꯝꯕꯁꯨ ꯌꯥꯏ ꯏꯟꯇ꯭ꯔꯗꯛꯁꯟꯒꯨꯝꯕꯗꯤ ꯈꯔ ꯃꯅꯔꯝꯒꯗꯕ ꯃꯥꯜꯂꯦ ꯍꯥꯏꯕꯗꯤ ꯁꯦꯜꯐ ꯏꯟꯇ꯭ꯔꯗꯛꯁꯟꯒ ꯑꯗꯨꯒꯨꯝꯕꯗꯨꯗꯤ ꯑꯗꯨ ꯅꯠꯇꯕ ꯃꯌꯥꯏꯗ ꯀꯣꯏꯁꯟꯒꯨꯝꯕ ꯍꯪꯕꯗꯗꯤ ꯅꯁꯥ ꯅꯁꯥꯒꯤ ꯇ꯭ꯔꯦꯠ ꯇ꯭ꯔꯦꯠꯀꯤ ꯃꯇꯨꯡ ꯏꯟꯒꯗꯕ ꯃꯥꯜꯂꯦ
ꯏꯟꯇꯔꯚ꯭ꯌꯨ ꯇꯧꯒꯗꯕꯅꯦ ꯈ꯭ꯋꯥꯏꯗꯒꯤ ꯇꯟꯕ
ꯈꯟꯒꯅꯤꯗ ꯈꯟꯒꯅꯤꯗ ꯄꯥꯈꯠꯀꯅꯗ ꯑꯩꯅ ꯈꯔ ꯍꯣꯞ ꯄꯤꯕꯤꯒꯦ
ꯑꯍꯥ ꯍꯥ
ꯉꯁꯤ ꯈꯛ ꯋꯥꯔꯤ ꯁꯥꯟꯅꯔꯁꯨ
ꯍꯦ ꯍꯦ
ꯀꯩꯗꯧꯕꯩ ꯈꯜꯂꯣꯏꯗꯣꯏꯅꯣꯗ ꯐꯖꯅꯕꯨ ꯇꯃꯗꯤ ꯑꯩꯁꯨ ꯀꯣꯆꯤꯡ ꯑꯩꯁꯨ ꯀꯣꯆꯤꯡꯒꯨꯝꯕ ꯆꯠꯄꯩ ꯑꯣ ꯀꯞꯀ ꯌꯦꯡꯕꯅꯦ ꯁꯤꯔꯦ ꯑꯩ
ꯅꯪꯗꯤ ꯀꯅꯥ ꯀꯅꯥꯗ ꯁꯄꯣꯔꯠ ꯇꯧꯕ ꯅꯪꯗꯤ
ꯑꯩꯒꯤ ꯇꯤꯝꯗꯨꯗꯤ ꯑꯁꯦꯡꯕ ꯇꯤꯝꯗꯨꯗꯤ ꯂꯩꯍꯧꯔꯦ ꯑꯗꯨ ꯑꯣꯏꯔꯁꯨ ꯍꯧꯖꯤꯛ ꯄꯥꯝꯃꯤꯁꯦ ꯑꯥꯔꯖꯦꯟꯇꯤꯅꯥꯕꯨ ꯄꯥꯝꯃꯦ
ꯎꯝ
ꯅꯪꯗꯤ
ꯑꯩꯗꯤ ꯑꯩꯗꯤ ꯂꯩꯇꯦꯗ
ꯍꯤ
ꯑꯩꯗꯤ ꯏꯟꯇꯔꯦꯁ ꯂꯩꯇꯦ ꯕꯣꯜ ꯌꯦꯡꯕꯗ
ꯑ
ꯑꯩꯅ ꯏꯟꯇꯔꯦꯁ ꯂꯩꯕ ꯑꯩꯅ ꯑꯩꯅ ꯁꯞꯄꯣꯔꯠ ꯇꯧꯕ ꯍꯥꯏꯔꯗꯤ ꯏꯁꯄꯦꯟ ꯏꯁꯄꯦꯟ ꯑꯣꯏꯅ ꯇꯧꯋꯦ
ꯑ ꯑ
ꯑꯩꯗꯤ ꯃꯣꯏꯒꯤꯅ ꯁꯤꯗꯤ ꯐꯖꯥꯏꯅ ꯃꯣꯏꯒꯤ ꯃꯣꯏꯒꯤꯁꯨ ꯁꯤ ꯐꯨꯖꯕꯤꯗꯤ ꯁꯞꯄꯣꯔꯠ ꯇꯧꯅꯤ ꯍꯥꯏꯗꯤ
ꯖꯔꯁꯤ ꯐꯖꯕꯒꯤꯅꯦꯕ
ꯅꯪꯁꯦ ꯑꯁꯦꯡꯕꯗ ꯌꯥꯝ ꯀꯩꯅꯣ ꯐ꯭ꯔꯤ ꯑꯦꯟ ꯐ꯭ꯔꯦꯡ ꯑꯣꯏꯒꯗꯕ ꯃꯥꯜꯂꯦ ꯃꯤ ꯑꯣꯏꯒꯗꯕ ꯃꯥꯜꯂꯦ
ꯎ ꯅꯠꯇꯦꯗ
ꯑꯗꯨꯝ ꯗꯣꯡ ꯗꯣꯡ ꯍꯥꯏꯔ ꯀꯩꯅꯣ ꯃꯤ ꯑꯃ ꯑꯣꯏ ꯑꯣꯏꯒꯗꯕ ꯃꯥꯜꯂꯦꯕ ꯑꯗꯨꯝ ꯑꯩꯅ ꯈꯟꯕ ꯅꯪꯅ ꯉꯥꯡꯒꯁꯥꯎ ꯑꯩ ꯌꯥꯝ ꯗꯣꯡ ꯗꯣꯡ ꯇꯥꯔꯒ ꯄꯦꯟꯕ ꯍꯥꯏ ꯊꯥꯔ‌‌ꯦꯅ‌ꯦ
ꯇꯣ
ꯑꯗꯨ ꯅꯠꯇꯦ ꯄꯣꯏꯟꯗ‌ꯣ ꯈꯣꯏꯔꯒ ꯆꯠꯇꯦꯕ ꯗꯥꯏꯔꯦꯛ ꯍꯥꯏꯒꯗꯕꯗ ꯍꯥꯏꯌꯦꯕ ꯑꯗꯒꯤ ꯅꯨꯡꯉꯥꯏ
ꯑ ꯍꯥ ꯍꯥ
ꯑꯌꯥꯝꯕ ꯅꯨꯄꯤꯁꯤꯡ ꯐꯨꯠꯕꯣꯜ ꯄꯥꯝꯕꯁꯨ ꯌꯥꯎꯕꯅꯦꯗ ꯑꯗꯣ ꯁꯥꯟꯅꯕ ꯍꯩꯇ꯭ꯔꯒꯁꯨꯀꯣ ꯌꯥꯝ
ꯎꯝ
ꯐꯨꯠꯕꯣꯜ ꯌꯦꯡꯕ ꯄꯥꯝꯕ ꯌꯥꯝ ꯌꯥꯎꯕꯅꯤ ꯗꯥꯏ ꯍꯥꯔꯠ ꯐꯦꯟꯁꯀ ꯌꯥꯝ ꯌꯥꯎꯕꯅꯦꯕ
ꯍꯣꯏ ꯍꯣꯏ ꯍꯣꯏ ꯑꯩꯍꯁ ꯑꯩꯀꯣꯀ ꯍꯋꯦ ꯃꯣꯏꯒꯤ ꯏꯇ‌ꯦꯁꯇ ꯌ‌ꯦꯡꯕꯗ‌ꯣ
ꯉꯔꯥꯡꯗꯤ ꯂ‍ꯣꯏꯔ‍ꯦ ꯅꯨꯡꯉꯥꯏꯃꯟꯗꯅ ꯂꯥꯁꯇ ꯒꯣꯜ ꯂꯣꯏ ꯃꯣꯏꯅ ꯍꯦꯟꯅ ꯉꯝꯃꯛꯄꯩ ꯏꯆꯤꯞꯀ ꯁꯥꯟꯅꯕꯗꯣ
ꯎꯝ
ꯑꯗꯒꯤ ꯈꯨꯅꯨꯡꯉꯥꯏ ꯑꯗꯨꯗꯤ
ꯑꯩꯅ ꯑꯁꯦꯡꯕ ꯁꯞꯄ‌ꯣꯔꯠ ꯇꯧꯕꯗꯤ ꯕ꯭ꯔꯥꯖꯤꯜꯅꯦꯕ ꯑꯗꯨ ꯂꯩꯍꯧꯔꯦꯕ ꯑꯗꯨ ꯑꯣꯏꯔꯁꯨ ꯑ ꯎꯝ
ꯐꯖꯥꯅ ꯀꯥꯞꯄꯦ
ꯑ ꯅꯣꯏ ꯑꯗꯨꯗ ꯂꯩꯃꯤꯟꯅꯁꯤꯡꯔꯣ
ꯍꯣꯏ
ꯑꯣ ꯑꯗꯣ ꯅꯣꯏ ꯀ꯭ꯂꯥꯁꯇꯤ ꯄꯨꯡ ꯀꯌꯥꯗꯒꯨꯝꯕꯗ ꯆꯠꯀꯦ
ꯑ ꯐꯥꯎ ꯇ‌ꯦꯟꯗꯒꯤ ꯇꯦꯟꯗꯒꯤ ꯍꯧꯔꯒ ꯄꯨꯡ ꯊꯔ ꯐꯥꯎ ꯀ꯭ꯂꯥꯁ ꯇꯧꯋꯅ ꯄꯨꯡ ꯊ ꯐꯥꯎ ꯑꯗꯨꯒ ꯕ꯭ꯔꯦꯛ ꯑꯃꯨꯛ ꯄꯤꯔꯦ ꯑꯗꯨꯒ ꯄꯨꯡ ꯑꯍꯨꯝ ꯐꯥꯎ
ꯑꯣ ꯄꯨꯔꯥ ꯄꯨꯔꯥ ꯁ꯭ꯀꯨꯜꯒꯤ ꯇꯥꯏꯞꯇ ꯇꯧꯕ ꯃꯥꯜꯂꯦꯀꯣ
ꯄꯨꯔꯥ ꯁ꯭ꯀꯨꯜꯒꯤ ꯇꯥꯞ ꯀꯧꯋꯦ ꯍꯧꯖꯤꯛꯀꯥꯟꯗꯤ ꯑꯦꯛꯖꯥꯝ ꯀꯨꯏꯗꯕꯗꯤ ꯑꯗꯨꯝ ꯑꯗꯨꯝ ꯀꯥꯁꯇ ꯔꯦꯒꯨꯂꯔ ꯑ‌ꯣꯏꯅ ꯑꯗꯨꯝ ꯇꯧꯋꯦ
ꯑꯥ ꯑꯥ ꯑꯥ
ꯍ
ꯑꯩꯁꯨ ꯅꯥꯔꯀꯥꯟꯗ ꯐꯖꯅ ꯌꯦꯡꯕꯤꯌꯨꯕꯣ
ꯎꯝ ꯇ ꯌꯦꯡꯉꯗꯕꯁꯨ ꯇꯜꯂꯤ
ꯍꯤꯗꯥꯛꯀꯨꯝꯕꯗ ꯐꯖꯅ ꯀꯥꯞꯄꯤꯔꯣ
ꯑꯩ ꯑꯦꯝ ꯀꯥꯞꯀꯗꯕꯗꯣ ꯑꯥꯏ ꯚꯕꯤꯗ ꯀꯥꯞꯀꯦ ꯂꯥꯛꯑꯣ
ꯍꯥꯥ
ꯑ ꯑꯩ ꯑꯦꯝ ꯑꯩꯚꯕꯤ ꯑꯩ ꯚꯤꯗ ꯀꯥꯞꯀꯗꯕ ꯍꯤꯗꯥꯛꯇꯣ
ꯑꯥ
ꯑꯩ ꯑꯦꯝꯗ ꯀꯥꯞꯀꯦꯕ
ꯑꯗꯨ ꯇꯧꯔꯗꯤ ꯄꯦꯁꯦꯟ ꯂꯣꯏ ꯆꯦꯟꯅꯒꯅꯤꯀꯣ
ꯑ ꯑꯗꯨꯝ ꯑꯩꯉꯣꯟꯗ ꯂꯥꯛꯄꯗꯣ ꯇꯜꯂꯦꯕ
ꯃꯤꯖꯤꯒꯤꯔꯣ
ꯑꯥ
ꯀꯩꯗꯧꯔ‌ꯦ ꯀꯩꯗꯧꯅꯔꯒꯦ ꯑꯗꯨꯝ ꯑꯁꯦꯡꯕ ꯀꯩꯅꯣꯗꯗꯤ ꯀꯥꯞꯄꯗꯤ ꯆꯠꯂꯝꯕꯅꯤꯀꯣ ꯇ꯭ꯔꯦꯅꯤꯡꯒꯤ ꯇꯥꯏꯞꯇ
ꯍꯣꯏ ꯆꯠꯂꯦ ꯍꯧꯖꯤꯛꯁꯨ ꯑꯗꯨꯝ ꯗ꯭ꯌꯨꯇꯤ ꯑꯗꯨꯝ ꯑꯣꯏꯅ ꯆꯠꯄꯅꯦ ꯑꯦꯛꯖꯥꯝꯗꯣ ꯑꯩꯈꯣꯏ ꯑꯦꯛꯖꯥꯝꯗꯣ ꯀꯨꯏꯗꯕꯒꯤ ꯆꯥꯍꯟꯗ꯭ꯔꯦ ꯍꯧꯖꯤꯛꯇꯤ ꯑꯦꯛꯖꯥꯝ ꯊꯥꯕ ꯂꯣꯏꯔꯗꯤ ꯆꯥꯍꯟꯒꯅꯤ
ꯎꯝ ꯑꯗꯣ ꯅꯪꯅ ꯇꯝꯃꯤꯁꯤ ꯄ꯭ꯔꯥꯏꯚꯦꯠꯇꯔ ꯅꯠꯇ꯭ꯔꯒ ꯒꯕꯔꯃꯦꯟꯒꯤꯔ
ꯄ꯭ꯔꯥꯏꯚꯦꯠꯅꯦ
ꯄ꯭ꯔꯥꯏꯚꯦꯠ ꯑ ꯑꯣꯀꯦ
ꯄꯥꯏꯚꯦꯠ
ꯑꯗꯨꯝ ꯀꯣ
ꯑ ꯕꯤ ꯑꯦꯁ ꯁꯤ ꯅ ꯆꯍꯤ ꯃꯔꯤ ꯎꯝ ꯖꯤ ꯑꯦꯟ ꯑꯦꯦꯝꯅ ꯆꯍꯤ ꯑꯍꯨꯝ ꯑꯗꯨꯒ ꯑꯦ ꯑꯦ ꯑꯦꯟ ꯑꯦꯝꯅ ꯆꯍꯤ ꯑꯅꯤ
ꯑꯣ ꯑꯗꯨ ꯑꯣꯏꯔꯗꯤ ꯍꯧꯖꯤꯛꯀꯤ ꯕꯤ ꯑꯦꯁ ꯁꯤꯗꯨꯅ ꯈ꯭ꯋꯥꯏꯗꯒꯤ ꯄꯣꯁ ꯋꯥꯡꯉꯛꯀꯗꯕꯨꯝꯕ ꯇꯥꯏꯞꯇ ꯇꯧꯏꯤꯀꯣ
ꯍꯣꯏ ꯕꯤ ꯑꯦꯁ ꯁꯤ ꯑꯩꯈꯣꯏꯗꯤ ꯏꯁꯇꯥꯐ ꯅꯔꯁꯁꯨ ꯑꯣꯏꯕ ꯌꯥꯏ ꯃꯣꯏꯗꯤ ꯗꯣꯛꯇꯔꯒ ꯑꯗꯨꯝ ꯆꯞ ꯃꯥꯟꯅꯒꯅꯤ ꯕꯤ ꯑꯦꯁ ꯁꯤꯏꯗ
ꯅꯪ ꯅꯪꯗꯤ ꯀꯔꯝꯕꯗ ꯆꯪꯉꯤꯅꯣ
ꯑꯩꯅ ꯖꯤ ꯑꯦꯟ ꯑꯦꯝꯗ
ꯑꯁꯥ ꯁꯥ ꯆꯍꯤ ꯑꯍꯨꯝ
ꯍꯣꯏ ꯆꯍꯤ ꯑꯍꯨꯝ
ꯎꯝ ꯑꯗꯨ ꯑꯣꯏꯔꯗꯤ ꯂꯦꯡꯒꯥ ꯑꯣꯏꯒꯗꯕ ꯃꯥꯜꯂꯦ
ꯈꯪꯗꯦ
ꯅꯪ ꯍꯦꯛ ꯀ ꯀꯩꯅꯣ ꯀ꯭ꯂꯥꯁ ꯇꯨꯌꯦꯦꯜꯐ ꯂꯣꯏꯔꯒ ꯆꯪꯉ ꯆꯪꯉꯤꯔꯣ
ꯑꯍꯣꯏ ꯑꯩ ꯑ ꯀ꯭ꯂꯥꯁ ꯇꯨꯌꯦꯜꯚ ꯂꯣꯏꯔꯒ ꯑꯩ ꯃꯄꯥꯟꯗ ꯊꯣꯛ ꯆꯠꯂꯦꯕꯀꯣ
ꯎꯝ
ꯑꯗꯣ ꯆꯠꯄꯗꯣ ꯎꯝ ꯍꯥꯏꯕꯗꯤ ꯃꯣꯏꯅ ꯑ ꯑꯩ ꯑꯩ ꯑꯦꯟ ꯁꯤꯗ ꯔꯤꯀꯣꯔꯒꯅꯥꯏꯁ ꯇꯧꯋꯦꯅ ꯍꯥꯏꯕ ꯑꯗꯣ ꯑꯩꯅ ꯆꯠꯄ ꯀꯥꯟꯗꯗꯤ ꯔꯤꯀꯣꯔꯒꯅꯥꯏꯁ ꯇꯧꯗꯦꯕ ꯑꯗꯨ ꯑꯣꯏꯕꯒꯤ ꯍꯜꯂꯛꯑꯦ ꯑꯗꯨꯒ ꯑꯁꯤ ꯑꯩꯅ ꯁꯤ ꯇꯝꯕ ꯃꯐꯝꯗ ꯑꯗꯨꯝ ꯇꯝꯕ
ꯑꯣ ꯑꯣ
ꯍꯧꯖꯤꯛꯁꯤ ꯑꯩ ꯇꯝꯕ ꯂꯣꯏꯔꯒ ꯑꯗꯨꯝ ꯎꯝ ꯇꯧꯕ ꯌꯥ ꯌꯥꯕꯅꯦ ꯑꯗꯣ
ꯐꯥꯔꯁꯗ ꯆꯠꯄꯗ ꯑꯩꯅ ꯁꯕꯒꯤ
ꯎ ꯍꯥꯏꯣꯏꯗ ꯇꯣꯂꯞ ꯆꯥꯒꯗꯕꯁꯨ ꯀꯨꯏꯗ꯭ꯔꯦꯗꯤ
ꯏꯃꯥꯟꯕꯤ ꯀꯗꯤ ꯎꯝ ꯁꯔꯤ ꯐꯉ ꯀꯥꯟ ꯑꯗꯨꯉꯈ꯭ꯔ
ꯅꯣꯏꯁ ꯀꯩꯅꯣ ꯇ꯭ꯔꯦꯅꯤꯡꯗ ꯌꯥꯎꯔꯤꯀꯥꯟꯗꯗꯤ ꯁꯦꯂꯔꯤꯛ ꯄꯤꯔꯛ
ꯍꯥꯥ ꯄꯤꯗ꯭ꯔꯤ
ꯑꯣꯑꯣ
ꯑꯗꯨꯝ ꯀꯩꯅꯣ ꯂꯩꯐꯝꯗꯤ ꯅꯨꯡꯉꯥꯏꯕ꯭ꯔꯥ ꯍꯣꯁꯇꯦꯜꯒꯨꯝꯕꯗꯤ ꯆꯥꯛ ꯑꯦꯟꯁꯥꯡ ꯂꯩꯐꯝꯒꯨꯝꯕ
ꯍ ꯆꯥꯛ ꯏꯟꯖꯥꯡꯗꯤ ꯏꯁ ꯅꯨꯡꯉꯥꯏꯇꯦ ꯑꯗꯨꯝ ꯀ꯭ꯂꯥꯁ ꯂꯣꯏꯕ ꯂꯣꯏ ꯑꯗꯨꯝ ꯔꯨꯝꯗ ꯑꯗꯨꯝ ꯉꯗꯣꯏꯅꯦ ꯃꯄꯥꯟ ꯊꯣꯛ ꯊꯣꯛꯇꯅꯤꯡꯉꯥꯏꯁꯨ ꯂꯩꯥꯏꯇꯣꯏꯕ
ꯃꯄꯥꯟ ꯊꯣꯛꯄꯁꯨ ꯌꯥꯗꯕ꯭ꯔꯣ
ꯌꯥꯔ ꯄꯔꯃꯤ